ꯍꯜꯂꯣ꯫
ꯍꯜꯂꯣ꯫ ꯇꯥꯕ꯭ꯔꯣ꯫
ꯇꯥꯏꯌꯦ꯫ ꯇꯨꯝꯕ꯭ꯔꯣ ꯑ ꯑꯩꯗꯤ ꯆꯥꯔꯦ꯫ ꯑꯣ ꯀꯔꯤ
ꯀꯔꯤ ꯌꯦꯟꯖꯥꯡꯅꯦꯕ
ꯎꯝ ꯉꯁꯤ ꯑꯣꯛꯁꯥ ꯆꯥꯏꯌꯦ꯫
ꯑꯥ ꯑꯦ ꯑꯩꯗꯤ ꯁꯧꯒꯔꯤꯒ ꯕꯤꯟꯁ ꯑꯁꯥꯡꯕꯗꯣ
ꯁꯧꯒꯔꯤ ꯍꯥꯎꯋꯦ꯫
ꯁꯧꯒꯔꯤꯒ ꯁꯧꯒꯔꯤꯒ ꯕꯤꯟꯁ ꯑꯁꯥꯡꯕꯗꯣ ꯑꯗꯨ ꯑꯣꯏꯅ ꯆꯥꯔꯦ꯫
ꯍꯥꯎꯏꯅꯦ ꯍꯥꯎꯏꯅꯦ꯫ ꯌꯥꯝ ꯆꯥꯕ꯭ꯔꯣ꯫
ꯐꯝꯂꯒ ꯂꯩꯌꯦ ꯈꯨꯔꯨꯝꯕ ꯂꯣꯏꯔꯒ꯫
ꯑꯣ ꯑꯗꯣ ꯂꯩꯁꯥꯕꯤꯒꯤ ꯂꯩꯁꯥꯕꯤꯒꯤ ꯋꯥꯔꯤꯗ ꯍꯥꯏ ꯍꯥꯏꯒꯦꯕ
ꯑꯣ ꯍꯥꯏꯌꯨ ꯍꯥꯏꯌꯨ꯫
ꯑꯩꯈꯣꯏ ꯂꯩꯁꯥꯕꯤꯗꯣ ꯑꯩ ꯃꯕꯥꯅꯤꯗꯣ
ꯎꯝ꯫
ꯊꯋꯥꯏꯒ ꯅꯨꯉꯥꯏꯅꯗ꯭ꯔꯦꯕ ꯈꯪꯕ꯭ꯔꯥ꯫
ꯑꯣ
ꯍꯥꯏꯗꯤ
ꯑꯣ ꯀꯦ
ꯅꯨꯄꯥ ꯅꯨꯄꯥ ꯅꯥ
ꯎꯝ꯫
ꯇꯥꯕ꯭ꯔꯣ ꯅꯨꯄꯥꯅ ꯑꯉꯥꯡ ꯊꯣꯛꯄꯒ ꯃꯥꯒꯤ ꯋꯥ ꯃꯥꯒꯤ ꯃꯥꯅ ꯍꯥꯏꯗꯣꯛꯈ꯭ꯔ ꯍꯥꯏꯗꯣꯛꯈ꯭ꯔꯕ ꯋꯥꯗꯣ ꯂꯦꯞꯇꯕ ꯍꯥꯏꯇꯥꯔꯦ ꯑꯗꯨꯒꯤ ꯅꯨꯄꯤꯗꯨ ꯁꯨꯥꯎꯕ ꯈꯪꯕ꯭ꯔ꯫ ꯅꯨꯄꯤꯅ ꯅꯨꯄꯤꯅꯗꯤ ꯑꯗꯨꯃꯥꯏꯅ ꯍꯥꯏꯕꯅꯤ ꯎꯝ ꯃꯕꯥꯅꯤꯗꯣ ꯃꯥꯗꯤ ꯍꯟꯕꯅꯤꯅ ꯅꯨꯄꯥꯗꯒꯤ ꯅꯨꯄꯤꯅ ꯍꯟꯕꯅꯤꯅ
ꯍꯣꯏ ꯑꯍꯟ ꯅꯤ
ꯍꯟꯕꯅꯤꯅ ꯅꯪ ꯅꯨꯡꯉꯥꯏꯔꯌꯦ ꯅꯪ ꯉꯝꯒꯗ꯭ꯔꯣ ꯍꯪꯉꯨ ꯃꯥꯜꯂꯦ ꯅꯨꯄꯤꯅ ꯍꯣꯏ ꯉꯝꯒꯅꯤ ꯍꯥꯏꯌꯦ ꯅꯨꯄꯥꯗꯨꯀꯣ ꯉꯝꯒꯅꯤ ꯍꯥꯏꯕꯒꯤ ꯃꯥꯁꯨ ꯌꯥꯊꯣꯛꯈ꯭ꯔꯕ ꯃꯥꯜꯂꯦꯕ
ꯑꯣ ꯑꯗꯨꯒ ꯍꯧꯖꯤꯛꯅ ꯌꯥꯗꯕ
ꯍꯣꯠꯅꯗꯦ ꯅꯨꯄꯤꯗꯨꯅ ꯅꯨꯄꯤꯅꯁꯨ ꯀꯣ ꯋꯥꯔꯤ ꯑꯝꯇ ꯍꯥꯏꯔꯛꯇꯦ ꯈꯪꯉ
ꯑꯣ ꯑꯣ ꯑꯣ
ꯍꯥꯏꯔꯛꯇꯦ ꯑꯩꯅ ꯍꯪꯕꯅꯦꯕ ꯃꯉꯣꯟꯗ ꯑꯗꯨ ꯃꯥ ꯑ ꯃꯥꯅ ꯑꯩꯅ
ꯎꯝ
ꯃꯕꯥ
ꯀꯔꯤ ꯃꯕꯥꯅꯤ
ꯑꯗꯨ
ꯎꯝ꯫ ꯃꯕꯥꯅꯤ ꯎꯝꯝ ꯈꯪꯅꯕꯗꯣ ꯆꯍꯤ ꯀꯌꯥ ꯁꯨꯒꯗ꯭ꯔꯥ
ꯑꯗ ꯕꯨ ꯇꯥꯗꯕ꯭ꯔꯣ
ꯇꯥꯏ ꯑ ꯅꯦꯠ ꯑꯩꯥꯏ ꯈꯣꯃꯦ ꯅꯪ ꯇꯥꯗꯅꯣ
ꯇꯥꯗ ꯂꯪꯦ
ꯑꯥ
ꯅꯨꯄꯥꯅ ꯍꯥꯏꯔꯛꯑꯦꯕ ꯀꯣꯏꯅꯔꯦ ꯍꯥꯏꯕꯒꯤꯗꯣ ꯍꯥꯏꯅꯔꯦ ꯑꯗꯨꯗ ꯅꯨꯄꯥꯅ ꯑꯩꯉꯣꯟꯗ ꯍꯥꯏꯔꯛꯏꯅꯤꯀꯣ ꯎꯝ ꯅꯨꯄꯤꯗꯣ ꯑꯩꯅ ꯍꯥꯏꯕ ꯁꯤꯠ ꯂꯧ ꯂꯧꯗꯦ ꯍꯥꯏꯔꯛꯑꯦ
ꯑꯣ ꯅꯨꯄꯥꯅ ꯍꯥꯏꯕ
ꯑ ꯁꯨ ꯏꯟ ꯏꯟꯕꯤꯔꯦ ꯍꯥꯏꯕ
ꯑꯣ
ꯑꯗꯨ ꯅꯨꯄꯤꯗꯨꯅꯁꯨ ꯑꯃꯨꯛ ꯃꯕꯥꯅꯤꯒꯤ ꯄ꯭ꯔꯣꯕ꯭ꯂꯦꯝꯁꯦ ꯑꯩ ꯇꯁꯦꯡꯅ ꯀꯔꯤ ꯍꯥꯏꯁꯤꯔꯥ ꯃꯥ ꯅꯨꯄꯥꯅ ꯍꯥꯏꯕꯒ ꯅꯨꯄꯥꯅ ꯍꯥꯏꯕꯅ ꯇꯣꯉꯥꯟꯕ ꯑꯗꯨꯒ ꯅꯨꯄꯤꯅ ꯍꯥꯏꯕꯁꯨ ꯇꯣꯡꯉꯥꯂꯦꯕꯀꯣ ꯃꯕꯥꯅꯤ ꯋꯥꯔꯤꯗꯣ ꯑꯗꯨꯗ ꯅꯨꯄꯤ ꯅꯨ ꯅꯨꯄꯥꯗꯨꯅꯗꯤ ꯋꯦꯗꯤꯡ ꯇꯧꯁꯦ ꯍꯥꯏꯕ ꯃꯥꯜꯂꯦꯕ
ꯑꯣ
ꯂꯨꯍꯣꯡꯕꯗꯣ ꯍꯡ ꯃꯂꯤꯁꯦ ꯍꯥꯏꯕ ꯃꯥꯥꯜꯂꯦꯕ ꯑꯗꯨꯒ ꯄꯤꯗꯨꯅ ꯑꯩꯗꯤ ꯉꯝꯃꯣꯏꯌꯦ ꯑꯩꯗꯤ ꯇꯧꯔꯣꯏ ꯍꯥꯏꯕ ꯃꯥꯜꯂꯦꯕ
ꯑꯣ
ꯑꯗꯨꯗꯒꯤ ꯑꯃꯅ ꯂꯝꯕꯥꯅꯤꯁꯦ ꯁꯥꯎꯅꯕ ꯃꯥꯜꯂꯦꯕ
ꯑꯣ ꯑꯣ ꯃꯥꯗꯤ ꯑꯩꯈꯣꯏ ꯉꯝꯂꯔꯣꯏ ꯑꯩꯈꯣꯏ ꯂꯥꯛꯑ ꯑꯗꯨꯝ ꯈꯟꯕꯒꯤ ꯑꯣꯏꯔꯝꯅꯦ ꯅꯨꯄꯤꯗꯣ
ꯍꯣꯏꯅꯦ ꯍꯣꯏꯅꯦ ꯑꯗꯨꯅꯦꯕ ꯉꯝꯃꯣꯏ ꯍꯥꯏꯕꯒꯤꯇꯥꯥꯛꯇꯅꯦꯕ ꯑꯗꯣ ꯈ ꯃꯥꯂꯦ
ꯎꯝ
ꯑꯩꯅ ꯑꯩꯅꯁꯨ ꯍꯥꯏꯔꯤꯅꯦꯕ ꯍꯣꯏ ꯂꯨꯍꯣꯡꯗꯦꯀꯣ ꯍ ꯑꯗꯨꯝ ꯇꯧ ꯇꯧꯕ ꯌꯥꯏ ꯐꯦꯃꯤꯂꯤꯒꯤ ꯀꯩꯁꯥꯅꯤ ꯌꯦꯡꯉꯁꯨ ꯍꯣꯏ ꯑꯗꯨ ꯑꯣꯏꯔꯣ ꯅꯅ ꯄꯥꯝꯃꯗꯤ ꯀꯩ ꯁꯨꯇꯤꯡ ꯀꯩꯅꯣ ꯑꯗꯨꯕꯨꯗꯤ ꯍꯧꯖꯤꯛ ꯍꯧꯖꯤꯛ
ꯑꯥ ꯍꯣꯡꯒꯅꯤ ꯍꯥꯏꯕꯁꯨ ꯅꯠꯇꯦꯅ ꯀꯣ ꯇꯥꯗꯕ꯭ꯔꯣ
ꯀꯔꯤ ꯍꯥꯏ
ꯍꯜꯂꯣ ꯎꯝ ꯍꯧꯖꯤꯛ ꯍꯧꯖꯤꯛ ꯍꯧꯖꯤꯛ ꯍ ꯎꯝ ꯍꯧꯖꯤꯛ ꯍꯧꯖꯤꯛ ꯍꯣꯡꯒꯅꯤ ꯍꯥꯏꯕ ꯅꯠꯇꯅ ꯃꯇꯝ ꯂꯩꯑꯕ
ꯃꯇꯝ ꯂꯩꯌꯦꯕ ꯑꯩꯅ ꯍꯥꯏꯔꯤ ꯑꯗꯨꯒ ꯅꯨꯄꯤꯗꯨꯅ ꯍꯥꯏꯔꯦ ꯑꯃꯨꯛꯀ ꯅꯨꯄꯥꯗꯣ ꯍꯥꯏꯃꯟ ꯍꯥꯏꯃꯟ ꯃꯥꯗꯣ ꯌꯥꯊꯣꯛꯈ꯭ꯔꯦ ꯍꯥꯏꯌꯦꯦ ꯑꯗꯨꯒꯤ ꯄ꯭ꯔꯣꯕ꯭ꯂꯦꯝꯗꯤ ꯁꯣꯜꯕ ꯇꯧꯕ ꯃꯥꯜꯂꯦꯕ ꯈꯪꯕ꯭ꯔꯥ ꯑꯗꯨꯒ ꯑꯗꯨ ꯃꯣꯕꯥꯅꯤꯁꯦ ꯑꯗꯨꯗꯒꯤ ꯑꯗꯨꯝ
ꯑꯣ ꯎ ꯅꯨꯡꯁꯤꯕ ꯍꯥꯏꯕꯁꯦ ꯈꯪꯗꯦ ꯑꯃꯅ ꯈꯟꯕ ꯑꯃ ꯑꯃꯅ ꯈꯟꯕ ꯑꯃ ꯇꯣꯉꯥꯟ ꯇꯣꯉꯥꯟꯕꯅꯤꯅ ꯅꯨꯡꯁꯤꯕ ꯍꯥꯏꯕꯁꯦ ꯌꯥꯝ ꯍꯥꯏ
ꯑꯗꯨ ꯅꯨꯄꯤꯗꯤꯀꯣ ꯍꯥꯏꯗꯤ ꯑꯃꯨꯀ ꯃꯕꯥꯅꯤꯗꯣ ꯃꯕꯥꯅꯤꯗꯣ ꯋꯥꯔꯤ ꯑꯗꯨꯝ ꯁꯥꯔꯒ ꯎ ꯆꯦꯜꯂꯦ ꯇꯥꯏꯝꯗ ꯑꯃꯨꯛꯀ ꯁꯥꯟꯅꯕꯧ ꯃꯥꯜꯂꯦ ꯂꯥꯁꯁꯤ
ꯑꯣ ꯑꯣ ꯑꯣ ꯅꯨꯄꯤꯅ ꯑꯗꯨꯝ ꯆꯦꯟꯟꯅꯗꯤ ꯌꯥꯏꯑꯦ ꯆꯦꯟꯕꯅ ꯐꯔꯦ ꯑꯣ
ꯍꯣꯏ ꯎꯝ ꯆꯦꯟꯒꯅꯤ ꯍꯥꯏꯕꯒꯤ
ꯑꯣ ꯈꯪꯗꯦꯗ
ꯅꯨꯄꯤꯗꯣ
ꯎꯝ
ꯆꯦꯟꯒꯅꯤ ꯍꯥꯏꯕ ꯅꯨꯄꯥꯗꯨꯁꯨ ꯊꯣꯛꯈ꯭ꯔꯕ ꯃꯥꯜꯂꯦꯕ ꯑꯃꯨꯒ
ꯑꯣ ꯌꯥ ꯊꯛꯄ
ꯁꯦꯂ ꯑꯦ ꯆꯦꯟ ꯆꯦꯟ ꯆꯣꯡꯕ ꯇꯧꯔꯁꯨ ꯌꯥꯔꯦ ꯍꯥꯏꯅ ꯃꯕꯥꯅꯤ ꯆꯍꯤ ꯍꯥꯏꯅ ꯍꯥꯏꯔꯒ ꯑꯃꯨꯛꯀ ꯂꯩ ꯃꯥꯜꯂꯦꯕ ꯑꯗꯨꯗꯒ ꯑꯃꯨꯛꯒ ꯎꯝ ꯑꯗꯨ ꯄꯂ ꯑꯗ ꯑꯗꯨꯝ ꯃꯣꯕꯥꯏꯜ
ꯑꯣ ꯑꯣ
ꯅꯨ ꯅꯨꯄꯤ ꯅꯨꯡꯉꯥꯏ ꯅꯨꯡꯉꯥꯏꯇ꯭ꯔꯤꯁꯦ
ꯎꯝ
ꯍꯧꯖꯤꯛꯁꯦ ꯃꯥ ꯌꯥꯏꯌꯦ ꯌꯥꯏ ꯎꯝ ꯅꯨꯄꯤꯗꯨꯅ ꯅꯪ ꯔꯤꯒ꯭ꯔꯦꯠꯀꯅꯤꯀꯣ ꯅꯪꯗꯤ ꯁꯦꯂꯣꯖꯤꯀ ꯑꯃꯨꯛꯀ ꯆꯠꯀꯅꯤ ꯍꯥꯏꯕꯒꯤꯀꯣ ꯅꯪ ꯁꯦꯂꯣꯖꯤ ꯆꯠꯂꯒ ꯀꯃꯥꯏ ꯆꯦꯟ ꯆꯣꯡꯗꯣꯏꯅꯣ ꯌꯥꯔꯣꯏꯌꯦꯦ ꯅꯪ ꯔꯤꯒ꯭ꯔꯦꯠ ꯆꯠꯒꯅꯤ ꯃꯨꯟꯅ ꯈꯜꯂꯒ ꯍꯥꯏꯔꯛꯑꯣ ꯍꯥꯏꯕ ꯃꯥꯜꯂꯦꯕ ꯅꯨꯄꯤꯗꯨꯅꯗꯤ ꯑꯗꯨꯒ ꯅꯨꯄꯥꯗꯣ ꯌꯥꯏ ꯌꯥꯏ ꯌꯥꯏ ꯍꯥꯏꯕ ꯃꯥꯜꯂꯦꯕ
ꯎꯝ
ꯌꯥꯏ ꯌꯥꯏ ꯍꯥꯏꯔꯒ ꯑꯃꯨꯛꯀ ꯍꯧꯖꯤꯛ ꯌꯥꯔꯛꯇꯕ ꯑꯗꯨꯒꯤꯅꯦꯕ ꯅꯨꯄꯤꯅ ꯁꯥꯥꯎꯔꯤꯁꯦ ꯀꯪꯅ ꯃꯕꯥꯅꯤ ꯑꯁ ꯒꯦꯞ ꯌꯥꯝꯌꯥꯝ ꯂꯩꯕ ꯃꯥꯜꯂꯦ ꯍꯧꯖꯤꯛ ꯃꯥꯗꯨ ꯅꯨꯄꯤꯗꯤ ꯑꯁ ꯀꯁ ꯆꯥꯗꯕꯤꯗꯀꯣ ꯈꯔ ꯇꯧꯔꯒ ꯂꯩꯔꯤꯅꯦ ꯑꯗꯣ ꯅꯨꯄꯤꯒꯤ ꯃꯃꯥꯁꯨ ꯌꯥꯗꯦ ꯍꯥꯏꯌꯦ ꯅꯨꯄꯤ ꯅꯨꯄꯤꯗꯤ ꯄꯨꯔꯥ ꯊꯣꯛꯈ꯭ꯔꯕꯅꯦꯕ ꯈꯪꯕ꯭ꯔꯥ ꯅꯨꯄꯥꯗꯨꯁꯨ ꯌꯥꯝ ꯃꯦꯆꯤꯌꯣꯔ ꯑꯣꯏꯌꯦ ꯑꯩꯈꯣꯏꯗꯒꯤ ꯍꯦꯟꯅ ꯑꯍꯟ ꯍꯥꯏꯗꯤ ꯋꯥ ꯉꯥꯡꯕꯒꯁꯦ ꯌꯥꯝꯅ ꯍꯩꯕꯅꯦꯕ ꯌꯥꯝ ꯒ꯭ꯌꯥꯟ ꯇꯥꯕꯅꯦꯕ ꯑꯗꯨꯒ ꯁꯤꯗ ꯀꯔꯤ ꯑꯁꯤꯗ ꯀꯔꯤꯅꯣ ꯈꯪꯗꯦ ꯑꯩꯁꯨ ꯀꯣ ꯃꯕꯥꯅꯤꯒꯤꯁꯦ ꯑꯗꯣ ꯑꯩꯈꯣꯏ ꯏꯕꯦꯝꯃꯒꯤ ꯃꯃꯥꯗꯤ ꯃꯃꯥꯗꯤ ꯁꯣ ꯃꯣꯏꯒꯤ ꯈꯨꯜ ꯑꯣ ꯃꯣꯏ ꯈꯨꯟꯗ ꯄꯥꯝꯕꯗꯣ ꯇꯜꯂꯦ ꯍꯥꯏꯕꯀꯣ ꯌꯥꯗꯕꯅꯤ ꯍꯥꯏꯕ ꯑꯗꯨꯒ ꯌꯥꯗꯕ ꯃꯕꯥꯅꯤ ꯋꯥꯔꯤ ꯁꯥꯔꯤꯁꯦ ꯑꯩꯈꯣꯏ ꯂꯣꯟꯒꯁꯦ ꯋꯥꯔꯤ ꯁꯥꯗ꯭ꯔꯦ ꯍꯥꯏꯌꯦ ꯏꯂꯖꯉ ꯂꯣꯜꯂꯒꯀꯣ ꯎꯝ ꯇꯧꯕ ꯃꯥꯜꯂꯦ ꯈꯝꯕ꯭ꯔꯥ ꯑꯦꯁ ꯃꯥ ꯍꯧꯖꯤꯛꯐꯥꯎ ꯀꯩꯅꯣ ꯇꯧꯔꯤꯅꯦ ꯑꯗꯨꯝ ꯅꯤꯡꯁꯤꯡ ꯃꯥꯜꯂꯦ ꯑꯩꯅ ꯍꯥꯏꯔꯦ ꯑꯩ ꯍꯥꯏꯔꯤꯅꯦ ꯅꯣꯏ ꯋꯥꯈꯜ ꯋꯥꯔꯅꯣ ꯅꯨꯄꯥꯕꯨ ꯃꯊꯟꯗꯔꯣ ꯑꯩꯅꯪ ꯍꯥꯏꯕ ꯑꯗꯣ ꯃꯁꯥ ꯏꯊꯤ ꯊꯤꯔꯒ ꯀꯔꯤꯝ ꯀꯥꯟꯅꯗꯦ ꯃꯥꯒꯤꯁꯨ ꯐꯅꯤꯡꯉꯥꯏ ꯂꯩꯕ ꯑꯣꯏꯔꯕꯅꯤ ꯅꯪꯒꯤꯁꯨ ꯄ꯭ꯂꯥꯟ ꯐꯖꯕ ꯏꯁꯣꯔꯅ ꯍꯥꯏꯁꯔ ꯂꯝꯕꯤꯤ ꯑꯐꯕꯠ ꯂꯩꯕꯒꯤ ꯑꯣꯏꯔꯝꯅꯤ ꯇꯣꯛꯈ꯭ꯔꯣ ꯅꯪ ꯈꯟꯕꯁꯨ ꯇꯣꯛꯈ꯭ꯔꯣ ꯅꯪ ꯅꯁꯥ ꯐ ꯐꯠꯇꯕꯅꯦ ꯐ ꯅꯁꯥ ꯁꯣꯛꯀꯅꯤ ꯍꯥꯏꯅ ꯍꯥꯏꯔꯤꯅꯦꯕ ꯈꯪꯗꯦ ꯃꯥꯁꯨꯣ ꯍꯥꯏꯗꯤ ꯍꯥꯟꯅ ꯃꯥ ꯐꯥꯔꯁꯅꯦꯕꯀꯣ ꯀꯅꯥꯝꯇ ꯅꯨꯡꯁꯤꯔꯛꯇꯦꯗꯅ ꯃꯥꯅ ꯍꯥꯏꯔꯤꯅꯦ ꯑꯗꯣ ꯃꯥ ꯀꯣꯏ ꯀꯣꯏꯔꯒ ꯂꯩꯁꯥꯕꯤꯒꯤ ꯏꯁꯇꯦꯇꯁ ꯃꯥꯒꯤ ꯏꯁꯇꯦꯇꯁꯇ ꯀꯣ ꯅꯨꯄꯥꯒꯤ ꯏꯁꯇꯦꯇꯁꯇ ꯑꯗꯨꯝ ꯅꯨꯄꯤ ꯑꯗꯨꯝꯤ ꯊꯥꯔꯛꯄ ꯃꯥꯜꯂꯦꯕ ꯑꯗꯩ ꯌꯥꯝ ꯈꯅꯩ ꯍꯣꯏ ꯍꯥꯏ ꯏꯁꯇꯦꯇꯁ ꯊꯝꯕ ꯑꯗꯨ ꯑꯗꯨꯒꯨꯝꯕ ꯂꯣꯏ ꯍꯥꯏꯕ ꯃꯥꯜꯂꯦ ꯑꯗ ꯅꯨꯄꯥꯗꯨꯅ ꯎ ꯅꯪ ꯑꯗꯨꯃꯥꯏꯅ ꯆꯤꯡꯅꯔꯗꯤ ꯅꯪ ꯀꯥꯟꯅꯕ ꯂꯩꯇꯦ ꯆꯤꯡꯅꯒꯅꯨ ꯏꯕꯥꯅꯤ ꯃꯔꯛꯇ ꯀꯔꯤꯝꯇ ꯂꯩꯇꯦ ꯍꯥꯏꯕ ꯃꯥꯜꯂꯦ ꯑꯗꯨ ꯅꯨꯄꯤꯅꯗꯤ ꯎ ꯀꯩ ꯍꯥꯏꯁꯥ ꯑꯥ ꯖꯦꯂꯦꯁ ꯇꯧꯕꯗꯣ ꯑꯩꯈꯣꯏ
ꯎꯝ ꯎꯝ
ꯅꯨꯄꯤꯒꯤ ꯂꯩꯗꯅ ꯑꯗꯨꯃꯥꯏꯅ
ꯍꯣꯏ ꯍꯣꯏ ꯅꯨꯄꯤꯒꯤ ꯍꯧꯅꯕ ꯑꯃ ꯂꯩꯕꯅꯦ
ꯎꯝ ꯑꯗ ꯑꯩꯅ ꯍꯣꯏ ꯀꯔꯤꯁꯨ ꯇꯧꯔꯝꯃꯣꯏ ꯅꯪꯁꯨ ꯀꯩꯅꯣ ꯇꯧꯔꯅꯨ ꯍꯥꯏꯔꯒ ꯃꯥꯅ ꯍꯥꯏ ꯅꯨꯄꯤꯅ ꯑꯃꯨꯀ ꯑꯩ ꯀꯣꯏ ꯀꯣꯏꯔꯒ ꯅꯨꯄꯤ ꯑꯃ ꯏꯁꯇꯦꯇꯁ ꯊꯝꯕꯁꯦ ꯑꯩ ꯀꯔꯤ ꯈꯜꯂꯝꯒꯅꯤ ꯈꯜꯂꯨꯅꯦ ꯑꯩꯉꯣꯟꯗꯁꯨ ꯑꯥꯎ ꯍꯪꯉꯑꯕ ꯍꯣꯏ ꯅꯪ ꯅꯨꯡꯉꯥꯏꯔꯝꯃꯣꯏ ꯑꯗꯨꯁꯨ ꯃꯥ ꯎ
ꯑꯗꯨꯣ ꯃꯕꯥꯅꯤꯗꯣ
ꯎꯝ ꯅꯨꯄꯤ ꯍꯁꯇꯦ ꯇꯥꯏ ꯊꯥꯎꯅꯗ꯭ꯔꯦ ꯍꯧꯖꯤꯛꯇꯤ ꯑꯗꯨꯝ ꯅꯨꯄꯤꯗꯨꯁꯨ ꯏꯕꯦꯝꯃꯅꯝ ꯃꯁꯛ ꯈꯪꯗꯦꯕ
ꯑꯣ
ꯈꯪꯉꯗꯤ ꯍꯥꯏꯗꯤ ꯑꯩꯒꯤ ꯃꯥꯗꯣ ꯑꯩꯒꯤ ꯐꯣꯇꯣꯒꯁꯦ ꯏꯁꯇꯦꯇꯁ ꯊꯝꯕꯅꯦꯕ ꯑꯩꯉꯣꯟꯗꯗꯤ ꯀꯔꯤꯝꯇ ꯈꯟꯕꯤꯗꯦ ꯍꯥꯏꯌꯦꯦ
ꯑꯣ ꯑꯗꯨꯒ ꯅꯨꯄꯤ ꯑꯇꯣꯞꯄ ꯎꯝ
ꯎꯝ ꯈꯪꯅꯗꯕ ꯑꯃ ꯊꯝꯂꯛꯄꯁꯤꯗ ꯃꯥꯗꯣ ꯀꯩꯅꯣ ꯇꯧꯕ ꯃꯥꯜꯂꯦ ꯃꯥꯗ ꯋꯥꯈꯜ ꯌꯥꯝ ꯋꯥꯔ ꯂꯩꯕꯅꯤ
ꯑꯗꯨꯝ ꯑꯩꯁꯨ ꯍꯥꯏꯕꯅꯦ
ꯎꯝ
ꯎꯝ ꯐꯔꯦ ꯃꯥꯅ ꯑꯩꯗꯤ ꯃꯥꯕꯨ ꯊꯥꯖꯗꯦꯗ ꯊꯥꯖꯗꯦꯗ ꯑꯗꯨꯝ ꯍꯥꯏꯌꯦ ꯑꯉꯥꯡ ꯑꯩꯉꯣꯟꯗꯒꯤ ꯆꯍꯤ ꯑꯉꯥꯡ ꯑꯣꯏꯕꯅꯤꯀꯣ ꯑꯗꯨꯅꯅꯥ ꯑꯩꯗꯤ ꯊꯥꯖꯗꯦꯗꯥꯁꯅ ꯑꯩꯗꯤ ꯅꯅꯨꯡꯁꯤ ꯁꯤꯕꯗꯤ ꯀꯔꯤ ꯍꯥꯏꯁꯤꯔꯥ ꯑꯉꯥꯡ ꯑꯩꯉꯣꯟꯗꯁꯨ ꯑꯍꯟ ꯑꯗ ꯈꯜꯂꯔꯣꯏꯅꯦ ꯅꯨꯄꯤ ꯑꯍꯟ ꯄ ꯍꯥꯏ ꯑꯗꯨꯝ ꯈꯜꯂꯔꯣꯏ ꯅꯨꯡꯁꯤꯕ ꯅꯨꯡꯁꯤꯕ ꯃꯔꯤꯗꯗꯤ ꯑꯗꯨꯝ ꯌꯥꯕꯅꯦ ꯑꯩꯁꯨ ꯑꯗꯨꯝ ꯇꯧꯋꯦ ꯑꯩꯅ ꯍꯥꯏꯕ ꯃꯥꯅ ꯈꯪꯗꯦꯗ ꯍꯥꯏꯅ ꯃꯃꯥ ꯁꯨ ꯌꯥꯕꯅꯤꯅ ꯌꯥꯒꯅꯤ ꯐꯔꯦ ꯃꯥꯗꯤ ꯅꯤꯁꯥꯁꯨ ꯆꯥꯗꯦ ꯎꯝ ꯌꯥꯝ ꯌꯥꯝ ꯐꯩ ꯍꯥꯏ ꯃꯤ ꯑꯩꯅ ꯍꯥꯏꯕ ꯅꯪꯉꯣꯟꯗꯁꯨ ꯍꯥꯏꯕ
ꯎꯝ
ꯃꯥꯒꯤꯅꯦ ꯃꯥꯅꯦꯀꯣ ꯅꯨꯕꯥꯅꯤ ꯀꯣꯏꯕ ꯆꯠꯄꯗꯣ
ꯑꯥ
ꯃꯥꯒꯤꯅꯦ ꯍꯥꯏꯕ ꯃꯤ ꯂꯣꯏꯅ ꯈꯪꯉꯤꯅꯤꯅ
ꯎꯝ
ꯑꯗꯨꯅ ꯅꯪꯅ ꯃꯥꯒꯤꯅꯦ ꯃꯥꯅ ꯅꯪꯒꯤꯅꯦ ꯑꯗꯨꯝ ꯍꯥꯏꯕ ꯑꯩꯐꯥꯎ ꯒ꯭ꯌꯥꯟ ꯒ꯭ꯌꯥꯟ ꯇꯥꯗꯕꯅꯦ ꯀꯅꯥꯒꯤꯔꯅ ꯑꯩꯁꯨ ꯀꯅꯥꯒꯤꯔ ꯑꯩꯁꯨ ꯈꯥꯟꯃꯅꯦ
ꯑ
ꯃꯥꯅ ꯑꯁ ꯃꯥꯅ ꯅꯪꯕꯨ ꯎꯝ ꯆꯠꯂ ꯆꯠꯂꯒ